ꯆꯥꯛ ꯊꯣꯡꯅꯤꯔꯣ
ꯑꯗꯨꯏ ꯁꯣꯡꯉꯒ ꯂ ꯑꯩꯈꯣꯏꯗꯣ ꯌꯦꯟ ꯃꯔꯤꯦꯟ ꯂꯧꯕꯀꯣ ꯁꯦꯝꯅꯤꯡꯉꯥꯏ ꯇꯅꯋꯥ
ꯑꯩꯈꯣꯏꯗꯤ ꯁꯦꯝꯍꯜꯂꯎ ꯌꯥꯗ꯭ꯔꯣ ꯂꯧꯐꯝꯗ
ꯃꯣꯏ ꯁꯦꯝꯅꯤꯉꯥꯏ ꯃꯇꯝ ꯂꯩꯔꯣꯏꯗ ꯃꯣꯏꯁꯦ ꯌꯥꯝ ꯀꯩ ꯍꯥꯏꯗ꯭ꯔꯥ ꯀꯁꯇꯃꯔ ꯑꯃꯨꯛ ꯂꯥꯛ ꯑꯃꯨꯛ ꯂꯦꯞꯂꯒ ꯉꯥꯏꯔꯒ ꯂꯩꯕꯗꯣ ꯁꯦꯝꯕꯤꯌꯣ ꯍꯥꯏꯔꯗꯤ ꯏꯁ ꯄꯩꯁꯥ ꯑꯃꯨꯛ ꯑꯦꯛꯁꯇ꯭ꯔꯥ ꯂꯧꯗꯣꯏꯅꯦ ꯐꯤꯐꯇꯤꯒꯤ ꯂꯧꯒꯦꯅꯦ ꯇꯧꯕꯅꯦꯕ ꯐꯤꯐꯇꯤꯒꯤ ꯂꯧꯒꯦ ꯇꯧꯔꯒ ꯃꯣꯏꯗꯣ ꯐꯣꯔꯇꯤꯒꯤ ꯑꯣꯏꯅ ꯂꯧꯔꯣ ꯍꯥꯏꯕꯒꯤꯀꯣ ꯐꯣꯔꯇꯤꯒꯤ ꯂꯧꯕꯅꯦ
ꯑꯗꯨ ꯉꯧꯔꯒ ꯆꯥ ꯗ ꯊꯣꯡꯉꯒ ꯆꯥꯗꯣꯏꯔꯥ
ꯑꯩꯈꯣꯏꯗ ꯊꯣꯡꯉꯗꯤ ꯑꯁ ꯆꯥꯅꯤꯉꯥꯏ ꯃꯍꯥꯎ ꯂꯩꯇꯦ ꯉꯧꯔꯒ ꯈꯔ ꯀꯩ ꯍꯥꯏ ꯃꯔꯣꯛ ꯈꯔ ꯁꯥꯔꯒ
ꯑꯁ ꯑ ꯑꯩꯗꯤ ꯆꯥꯗꯦꯕꯀꯣ ꯑꯗꯣ ꯑꯗꯨꯃꯥꯏꯅ ꯉꯧꯕꯗ ꯑꯂꯨ ꯍꯥꯞꯄ ꯌꯥꯎꯋꯣꯏꯗꯅ
ꯑꯥ
ꯑꯂꯨ ꯍꯥꯞꯄꯒꯤ ꯑꯗꯒꯤ ꯃꯍꯥꯎ ꯃꯀꯨꯝꯒꯤ ꯃꯍꯥꯎꯁꯦ ꯌꯥꯝ ꯍꯥꯎꯋꯦꯕ ꯑꯗꯨꯂꯗ ꯆꯪꯁꯤꯜꯂꯒ ꯃꯍꯥꯎꯗ
ꯇꯥꯔꯦ ꯍꯔꯦ
ꯑ ꯍꯥꯞꯄꯣ ꯑꯂꯨꯗꯀꯣ ꯃꯥꯒꯤ ꯊꯥꯎꯗ ꯆꯪꯁꯤꯜꯂꯒ ꯍꯥꯎꯋꯦꯕ ꯑꯃ ꯀꯥꯡꯒꯧꯒꯤ ꯇꯥꯏꯞꯇ ꯄꯤꯛ ꯅꯨꯄꯤ ꯗꯤ ꯁꯣꯏꯕ
ꯍꯣꯏ ꯑꯗꯨ ꯅꯅꯦ ꯄꯤꯁ ꯄꯤꯁ ꯀꯥꯎꯒ
ꯑ ꯄꯤꯁꯇ ꯌꯥꯝ ꯄꯤꯛꯍꯜꯂꯣꯕꯨꯟ ꯊꯨꯅ ꯃꯨꯟꯅꯕ
ꯎꯝ ꯉꯁꯤ ꯈꯗ ꯑꯃꯃꯨꯛ ꯆꯥ ꯅꯤꯡꯕ ꯄꯣꯠ ꯑꯗꯨ ꯂ ꯍꯧꯕꯕꯅꯤꯗ ꯑꯣꯀꯤꯟ ꯆꯄ ꯑꯗꯨ ꯑꯗꯨ ꯂꯩꯥꯏꯌꯦ ꯑꯣꯔꯦꯟ ꯇ ꯃꯅꯥꯛꯇ ꯂꯩꯕ ꯆꯤꯟ ꯁꯤꯇꯥꯏꯒ ꯑꯗꯨꯗ ꯂ ꯎꯗꯅꯦ
ꯑ ꯀꯩꯅꯣ ꯇꯧꯕ꯭ꯔꯥ ꯀꯦꯕ ꯀꯂꯦꯖꯥꯒꯨꯝꯕ ꯃꯦꯠꯄꯗꯤ ꯆꯥꯅꯤꯡꯕ꯭ꯔꯥ ꯆꯥꯒꯟꯕ꯭ꯔꯥ
ꯆꯥꯏ ꯍꯣꯏ ꯑꯗꯨꯁꯨ ꯆꯥꯕꯅꯦ ꯎꯝ
ꯑꯗꯨꯁꯨ ꯍꯥꯎꯋꯤꯅ ꯎꯝ
ꯀꯣꯏꯕ ꯆ ꯇꯕ꯭ꯔꯣ ꯅꯒꯦ
ꯑꯁ ꯆꯠꯇ꯭ꯔꯦ ꯍꯟꯗꯛ ꯑꯩꯗꯣ ꯅꯥꯕ ꯈꯔ ꯐꯔꯛꯇ ꯉꯥꯏꯔꯤꯌꯦ
ꯀꯩꯗꯑꯦ ꯍꯥꯏꯋꯥ ꯋꯥꯗ ꯅꯪꯒꯗ ꯇꯣꯟꯁ ꯁꯤꯚꯔ
ꯑꯥ ꯂꯣꯛ ꯈꯨ ꯕꯩ ꯅꯠꯇꯦ ꯈꯅꯥꯎ ꯈꯅꯥꯎꯗ ꯄꯠꯄ ꯈꯅꯥꯎ ꯄꯠꯇꯕ ꯍꯥꯏꯗꯤ ꯂꯩꯒ ꯇꯥꯏꯅꯕꯁꯤꯡ ꯂꯩ ꯃꯅꯨꯡꯒꯤ ꯈꯅꯥꯎ ꯑꯩꯈꯣꯏ ꯃꯤꯠꯅ ꯎꯕ ꯃꯄꯥꯒꯤꯗꯣ ꯑꯗꯨꯁꯨ ꯂꯥꯏ ꯇꯠꯂꯒꯅꯦ ꯑꯉꯧ ꯑꯉꯧꯕ ꯈꯥꯔꯒ ꯂꯩꯕ ꯑ
ꯒꯁꯇ꯭ꯔꯤꯛꯀꯤꯁꯨ ꯑꯣꯏꯔ ꯃꯣꯏꯅꯦ ꯑꯗꯨ ꯍꯣꯗꯨꯁꯨꯣ
ꯑ ꯑꯗꯅꯦ ꯑꯁꯃ ꯑ ꯁꯨꯃꯥꯏꯅ ꯇꯧꯕꯁꯦ ꯁꯣꯏꯕꯨꯝ ꯑꯗꯒꯤꯗꯤ ꯍꯋꯥꯏꯖꯥꯔ ꯍꯩ ꯑꯗꯒꯤ ꯀꯣꯜ ꯗ꯭ꯔꯤꯡꯁ ꯆꯥꯕ ꯌꯥꯝ ꯌꯥꯗꯦꯕ
ꯍꯣꯏ ꯌꯥꯗꯕꯅꯦ ꯍꯣꯏ ꯎꯝ
ꯑꯗꯨ ꯑꯩꯅ ꯅꯍꯥꯟꯅꯦ ꯁꯣꯏꯕꯨꯝꯒ ꯉꯥ ꯃꯔꯨꯝꯒ ꯊꯣꯡꯕꯗ ꯁꯣꯏꯕꯨꯝ ꯃꯌꯥꯝ ꯆꯥꯥꯁꯜꯂꯨꯕ ꯀꯃꯟ
ꯑꯇꯩ ꯍꯥꯏꯌꯥꯎ
ꯎ ꯎꯝ ꯑꯗꯨ ꯆꯥꯔꯨꯔꯒ ꯍꯜꯂꯛꯑꯒ ꯑꯩꯁꯦ ꯉꯥꯏꯍꯥꯛ ꯇꯨꯝꯃꯦꯕꯀꯣ ꯑꯗꯨꯒ ꯇꯨꯝꯕꯁꯤꯗ ꯇꯨꯝꯃꯨꯔꯒ ꯍꯧꯒꯠꯂꯛꯄꯗ ꯈꯅꯥꯎꯁꯦ ꯅꯥꯕ ꯍꯧꯔꯛꯑꯦ ꯑꯗꯒꯤꯗꯤ ꯑꯁ ꯅꯨꯡꯗꯥꯡ ꯋꯥꯏꯔꯝ ꯑꯣꯏꯁꯜꯂꯛ ꯑꯩꯘꯤ ꯇꯤꯟ ꯌꯣꯠ ꯂꯦ ꯆꯄ ꯌꯥꯔꯛꯇ꯭ꯔꯦ
ꯑꯣ ꯅꯔꯝꯒꯅꯤ
ꯎꯝ ꯑꯁ ꯉꯥꯍꯥꯟ ꯑꯩꯗꯤ ꯋꯥ ꯉꯥꯡ ꯈꯪꯕ ꯌꯥꯗꯕꯗꯣ ꯑꯩꯁꯦ ꯅꯪꯉꯣꯟꯗ ꯋꯥꯔꯤ ꯁꯥꯅꯤꯡꯉꯥꯏ ꯍꯥꯏꯒꯦ ꯇꯧꯕꯗꯣ ꯑꯁ ꯋꯥ ꯉꯥꯡꯕ ꯌꯥꯗꯕ ꯈꯅꯥꯎꯗꯣ ꯑꯩ ꯏꯃꯥꯟꯅꯕꯤꯉꯩꯅꯁꯨꯅꯦ ꯃꯈꯣꯏꯁꯦ ꯑꯩ
ꯑꯗ ꯈꯔꯗꯤ ꯐꯥꯕ ꯃꯥꯜꯂꯦꯅ ꯍꯧꯖꯤꯛꯇꯤ
ꯎꯝ ꯐꯔꯦ ꯍꯧꯖꯤꯛꯇꯤ ꯀꯦꯝꯇꯕꯨ ꯇꯧꯗ꯭ꯔꯦ ꯈꯔ ꯈꯔ ꯍꯥꯏꯗꯤ ꯍꯥꯟꯅ ꯂꯩꯈꯤꯕꯒꯤ ꯅꯥꯔꯤ ꯅꯥꯔꯤ ꯇꯧꯔꯒꯁꯨ ꯄꯨꯔꯥ ꯐꯕꯒ ꯃꯥꯟꯅꯔꯦꯕ
ꯑꯗꯨ ꯀꯩꯅꯣ ꯑꯁꯤꯒꯨꯝꯕꯗ ꯅꯥꯕ ꯀꯥꯟꯁꯤꯗ ꯇꯨꯜꯁꯤꯒꯤ ꯑꯃꯥ ꯑꯥ ꯃꯍꯤꯗꯣ ꯀꯩꯅꯣ ꯑꯗꯨꯁꯨ ꯊꯛꯄ ꯅꯠꯇ꯭ꯔꯣ
ꯑꯥ ꯊꯛꯑꯦ ꯑꯗꯒꯤ ꯂꯣꯝꯕꯅ ꯑꯃ ꯂꯩꯌꯦꯕ
ꯑꯥ
ꯑꯗꯨꯁꯨ ꯒꯒ꯭ꯂꯤꯡ ꯇꯧꯕ ꯐꯩꯌꯦ ꯑꯗꯨ ꯌꯥꯝ
ꯏꯁꯤꯡ ꯑꯁꯥꯕꯒ ꯀꯣ ꯊꯛꯑꯔꯒ ꯑꯗꯨꯃꯥꯏ ꯇꯧꯕꯗꯣ
ꯑꯁ ꯍꯩꯅꯧꯁꯨ ꯃꯨꯜꯂꯦ ꯑꯩꯅ ꯑꯩ ꯆꯥꯕ ꯌꯥꯗ꯭ꯔꯀꯥꯟꯗ ꯄꯥꯝꯃꯨꯕꯅ
ꯍꯩꯅꯧ ꯍꯥꯏꯔꯒ ꯇꯣ ꯍꯩꯅꯧ ꯉꯁꯤꯁꯦ ꯑꯃꯨꯛ ꯁꯥꯏꯟꯁ ꯁꯦꯟꯇꯔꯗ ꯍꯦꯛꯀꯦ ꯍꯥꯏꯔꯒ ꯆꯥꯠꯂ ꯍꯦꯛꯄꯤꯗꯔꯦ
ꯃꯨꯟꯕ ꯈꯔ ꯈꯔ ꯍꯧꯔꯕꯅꯤ ꯍꯧꯖꯤꯛ ꯇꯦ ꯆꯥꯕ ꯌꯥꯝ ꯍꯥꯎꯕꯅꯦ
ꯎꯝ ꯍꯦꯛ ꯇꯧꯕꯅꯦꯕ ꯑꯗꯨ ꯑꯣ ꯀꯦ ꯆꯥꯕꯁꯦ ꯀꯨꯏꯃꯟꯕꯒꯤ ꯑꯗꯨꯝ ꯃꯝꯃꯦ ꯑꯗꯨ ꯑꯃꯨꯛ ꯐꯔꯛ ꯇꯥꯏ
ꯎꯝ
ꯀꯅꯥꯅ ꯆꯥꯛ ꯊꯣꯡꯗꯣꯏꯅꯣ ꯅꯪꯗꯤ ꯅꯣꯏꯗꯤ
ꯑꯩꯅ ꯊꯣꯡ ꯅꯦ ꯑꯩꯗꯣ ꯆꯥꯛ ꯊꯥꯡꯒꯠꯂꯝꯃꯦ ꯍꯦꯟꯖꯥꯡꯗꯣ ꯀꯩ ꯊꯣꯡꯗꯣꯏꯅꯣ ꯈꯪꯗꯕꯒꯤ ꯑꯩꯈꯣꯏ ꯃꯥꯍꯣꯏ ꯕꯕꯥꯍꯣꯏ ꯆꯪꯉꯛꯄ ꯍꯥꯏꯕꯗꯤ ꯃꯈꯣꯏꯗꯣ ꯍꯥꯏꯐꯦꯠ ꯆꯪꯉꯛꯄ ꯉꯥꯏꯔꯤꯅꯦ ꯑꯗꯨ ꯍꯪꯉꯥ ꯊꯥꯒꯠ
ꯑꯍꯥꯎꯕ ꯏꯟꯁꯥꯡ ꯆꯥꯎꯅ ꯌꯨꯝꯗ ꯂꯩꯕꯅꯤꯅ
ꯑꯁ ꯅꯍꯥꯟꯉꯩꯗꯤ ꯌꯣꯠꯄ ꯌꯥꯗꯕꯒꯤ ꯑꯥ ꯀꯩꯅꯣꯗꯣ ꯀꯔꯤ ꯆꯝꯐꯨꯠꯇꯣ ꯃꯍꯤꯗꯣ ꯆꯝꯐꯨꯠ ꯃꯍꯤꯒ ꯇꯧꯔꯒ ꯌꯣꯠꯃꯤꯟꯅꯩꯅꯦ
ꯌꯥꯝꯅ ꯋꯥꯔꯝꯒꯅꯤ
ꯎꯝ
ꯊꯕꯛ ꯊꯤꯕꯁꯦ ꯋꯥꯏꯌꯦ ꯃꯊꯥ ꯁꯥꯏ ꯑꯩꯁꯦ
ꯑꯁ ꯃꯊ ꯑꯁꯦꯡꯕꯩ ꯁꯥꯏꯌꯦ ꯑꯩꯗꯤ ꯃꯤꯅ ꯍꯪꯉꯛꯄꯗ ꯈꯨꯝꯕꯗꯣ ꯀꯩ ꯈꯨꯝꯗꯣꯏꯅꯣ ꯈ ꯐꯪꯗꯦꯅꯦ
ꯅꯪꯗꯤ ꯈꯔ ꯐꯩ ꯉꯔꯥꯡꯗꯣ ꯑꯩꯒꯤ ꯏꯄꯥꯗ ꯀꯣꯜ ꯇꯧꯔꯛꯄꯀꯣ ꯊꯕꯛꯁꯤ ꯀꯃꯥꯏ ꯇꯧꯋꯦ ꯊꯕꯛ ꯊꯤꯕꯁꯦ ꯍꯥꯏꯔꯒ ꯑꯩ ꯐꯪꯗ꯭ꯔꯤ ꯏꯟꯇꯔꯚ꯭ꯌꯨꯗꯤ ꯆꯠꯂꯤ ꯍꯥꯏꯗꯣ ꯃꯣꯏꯅ ꯈꯔ ꯃꯐꯝꯗꯨ ꯁꯦꯐ ꯈꯔ ꯑꯣꯏꯕ ꯀꯩ ꯍꯥꯏꯗꯣꯏꯔꯥ ꯃꯤ ꯌꯥꯝꯅ ꯊꯕꯛ ꯇꯧꯕ ꯎꯝ ꯍꯥꯟ ꯅꯗꯒꯣꯅ ꯑꯗꯨꯒꯨꯝꯕꯗ ꯑꯃꯨꯛ ꯀꯩ ꯍꯥꯏꯗꯔꯥ ꯎꯝ ꯑꯗꯨꯒꯣꯕꯗ ꯇꯧꯒꯅ ꯍꯥꯏꯅꯣ ꯀꯣ ꯍꯥꯏꯔꯛꯄ ꯑꯩꯅ ꯑꯩꯁꯨꯦ ꯀꯣꯜꯁꯦ ꯄꯥꯏꯅꯤꯡꯗ꯭ꯔꯦꯕ
ꯑꯗꯨꯅꯨꯁꯦ ꯁꯨꯃꯥꯏꯅ ꯇꯧꯁꯜꯂꯣ ꯃꯐꯝ ꯈꯔ ꯐꯕ ꯑꯃꯗ ꯇꯧꯕ ꯍꯧꯖꯤꯜꯂꯣ ꯑꯗꯨꯒ ꯇꯧ ꯇꯧꯅ ꯑꯇꯣꯞꯄ ꯃꯐꯝ ꯊꯤꯕ ꯌꯥꯏꯅ
ꯑꯗꯨꯀꯣ ꯑꯁ ꯈꯪꯗꯦꯅꯦ ꯅꯍꯥꯟꯁꯦ ꯁꯤ ꯇꯦꯟꯇꯥꯜꯒꯤ ꯀꯩꯅꯣ ꯔꯤꯝꯁ ꯃꯅꯥꯛꯇ ꯑꯃꯗꯤꯀꯣ ꯌꯥꯝꯅ ꯅꯨꯡꯉꯥꯏꯔꯤ ꯅꯨꯡꯉꯥꯏꯒꯅꯤ ꯑꯗꯨꯗ ꯀꯥꯟꯗ ꯄꯦꯛꯑꯒ ꯀꯣ ꯀꯁꯇꯃꯔꯁꯨ ꯌꯥꯝ ꯂꯥꯛ ꯕꯤꯗ ꯇꯧꯕꯅꯦꯕ ꯑꯗꯨꯝ ꯍꯥꯏ ꯐꯝꯃꯒ ꯃꯣꯏꯅ ꯀꯩꯅꯣ ꯁꯇꯨ ꯏꯁꯨꯗꯦꯟꯁꯤꯡꯒ ꯗꯣꯛꯇꯔꯁꯤꯡꯒ ꯂꯥꯛꯄ ꯃꯣꯏꯅ ꯍꯪꯂꯉꯛꯄꯒ ꯑꯗꯨꯝ ꯄꯣꯠ ꯆꯩ ꯈꯛꯇ ꯄꯤꯅꯤꯡꯉꯥꯏꯅꯤꯕ ꯑꯗꯗꯦꯟꯑꯦ ꯃ ꯃꯐꯝꯅꯗ ꯑꯗꯨ ꯌꯥꯎꯁ ꯑꯗꯨꯝ ꯏꯟꯇꯔꯚ꯭ꯌꯨꯗꯤ ꯆꯠꯂꯦ ꯑꯗꯨꯒ ꯃꯣꯏꯁꯦ ꯁꯤꯛꯁ ꯊꯥꯎꯖꯟꯗꯒꯤ ꯍꯧꯅꯤ ꯍꯥꯏꯕ
ꯑꯗꯨꯗ ꯀꯁꯨ ꯀꯥꯏꯗꯦꯅ
ꯑꯗꯨ ꯑꯩꯒꯤꯗꯣ ꯈꯟꯂꯒ ꯇꯨ ꯃꯟꯁ ꯗ ꯍꯂꯗꯤ ꯁꯦꯕꯦꯟ ꯊꯥꯎꯖꯟ ꯇꯧꯅꯤ ꯍꯥꯏ ꯃꯣꯏꯗꯣ
ꯎꯝ ꯍꯥꯏꯗꯤꯅꯦ ꯌꯥꯎꯁꯜꯂꯣꯕꯀꯣ ꯌꯥꯎꯁꯜꯂꯒꯅꯦ ꯅꯪ ꯆꯦꯟꯕꯗꯣ ꯌꯥꯎ ꯌꯥꯎꯅ ꯊꯤꯕ ꯌꯥꯗ꯭ꯔꯥ
ꯑꯣ ꯃꯣꯏꯒꯤꯁꯦ ꯑꯩꯅ ꯀꯣ ꯈꯨꯗꯛꯇ ꯇꯣꯛꯅꯤꯡ ꯀꯩ ꯍꯥꯏꯗꯔꯥ ꯇꯣꯛꯄꯗꯣ ꯅꯨꯡꯉꯥꯏꯔꯣꯏꯕ ꯃꯣꯏꯁꯦ ꯇꯨ ꯃꯟꯁꯀꯨꯝꯕ ꯇ꯭ꯔꯦꯅꯤꯡ ꯄꯤꯅꯤ ꯍꯥꯏꯕ ꯗꯦꯟꯇꯜꯒꯤꯗꯣ ꯍꯥꯏꯋꯦ ꯂꯣꯡ ꯇꯔꯝ ꯀꯃꯤꯠꯃꯦꯟ ꯑꯣꯏꯕꯅꯤꯅ ꯈꯨꯊꯛꯇ ꯇꯣꯛꯔꯗꯤ ꯃꯣꯏꯒꯤꯁꯨ ꯃꯥꯡꯉꯦ ꯑꯗꯨꯒ ꯀꯩ ꯍꯥꯏꯗꯔ ꯃꯤ ꯑꯃ ꯑꯇꯣꯞꯄ ꯊꯤꯔꯒ ꯑꯃꯨꯛ ꯇ꯭ꯔꯦꯅꯤꯡ ꯄꯤꯗꯣꯏꯅꯦ ꯍꯥꯏꯕꯗꯣ ꯑꯗ ꯋꯥ ꯋꯥ ꯈꯥꯎꯗ ꯈꯅ ꯂꯒꯥꯏ ꯁꯦ ꯑꯃꯨꯛ ꯌꯥꯎꯅꯤꯡꯗꯕ ꯑꯗꯨꯒ ꯅꯍꯥꯟꯁꯨ ꯏꯟꯇꯔꯚꯤꯌꯨ ꯀꯩꯅꯣ ꯖꯨꯨꯝ ꯃꯤꯇꯤꯡ ꯇꯧꯔꯒ ꯑꯣꯞꯇꯤꯕꯣꯛꯁ ꯍꯥꯏ ꯑꯁꯤ ꯈꯨꯌꯥ ꯊꯣꯡꯒꯅꯤ ꯍꯥꯏ ꯑꯗꯨꯁꯨꯦ ꯁꯦꯂꯦꯛ ꯇꯧꯔꯦ ꯍꯥꯏꯅꯤ ꯃꯦꯜꯂꯗꯦ ꯊꯒꯠ ꯍꯥꯏ ꯇꯤ ꯃꯦꯁꯦꯖ ꯂꯥꯛꯄ ꯑꯗꯨꯁꯨ ꯐꯥꯏꯚ ꯊꯥꯎꯖꯟꯗꯒꯤ ꯍꯧꯅꯤ ꯏꯟꯁꯦꯟꯇꯤꯞꯇ ꯌꯥꯎꯅꯤ ꯍꯥꯏꯔꯁꯨ ꯐꯥꯏꯚ ꯊꯥꯎꯖꯟꯗꯒꯤ ꯍꯧꯅꯤ ꯍꯥꯏꯕꯒꯤ ꯑꯃꯨꯛ ꯇꯟꯕ ꯑꯩꯅ
ꯎꯝ ꯑꯗꯣ ꯃꯑꯣꯡ ꯌꯦꯡꯉꯒ ꯌꯥꯎꯁꯜꯂꯣ ꯁꯨꯝ ꯀꯨꯏꯅ ꯂꯩꯁꯜꯂꯗꯤ ꯍꯥꯏꯗꯤ ꯑꯃꯔꯣꯝꯗ ꯑꯩꯅ ꯑꯃꯨꯛ ꯌꯨꯝꯗ ꯂꯩꯕꯅꯦ ꯑꯗꯨ ꯃꯆꯦꯗꯤ ꯔꯦꯟꯇ ꯂꯩꯕꯅꯤꯅ ꯄꯩꯁꯥꯗꯣ ꯐꯔꯛ ꯇꯥꯏꯌꯦꯅ
ꯑꯗꯨꯒꯤ ꯑꯁ ꯑꯩꯁꯦ ꯃꯊꯥ ꯁꯥꯕꯗꯣ ꯀꯃꯥꯏꯅ ꯇꯧꯁꯤꯔ ꯍꯥꯏꯅ ꯊꯕꯛ ꯏꯟꯇꯔꯚ꯭ꯌꯨꯒꯨꯝꯕꯗꯤ ꯆꯤ ꯆꯠꯂꯦ ꯑꯗꯨꯕꯨ ꯈꯜꯂꯛꯇꯕꯒꯨꯝꯕ ꯑꯗꯨꯒ ꯈꯜꯂꯁꯨ ꯇꯂꯣꯞꯇꯨ ꯌꯥꯝ ꯄꯤꯛꯃꯟꯕꯒꯨꯝꯕ ꯑꯗꯨ ꯇꯧꯕꯒꯤꯁꯦ
ꯍꯣꯏ ꯑꯄꯥꯝꯕ ꯐꯪꯉꯦ ꯎꯠꯇꯕꯗꯣ
ꯇꯝ ꯃ ꯑꯃ ꯑꯁ ꯑꯁꯦ ꯈꯪ ꯃ ꯊ ꯐ
ꯏꯃꯥꯟꯅꯕꯤꯗꯤ ꯑꯁ ꯃꯥꯗꯤ ꯊꯕꯛ ꯇꯧꯗꯔꯒ ꯄꯨꯔꯥ ꯐ꯭ꯔꯤꯗ ꯂꯩꯔ ꯈ ꯂꯩ ꯃꯊꯥ ꯁꯥꯗꯕ ꯃꯥ ꯂꯩꯦ ꯃꯥꯗꯤ
ꯑꯩꯈꯣꯏꯅ ꯃꯔꯨꯞ ꯄꯨꯡꯁꯥꯗ ꯁꯥꯏ ꯀꯃꯥꯏꯅ ꯇꯧꯅꯣ ꯑꯩꯗꯤ ꯐꯖꯅ ꯁꯥꯏꯌꯦ ꯑ ꯌꯨꯝꯗ ꯑꯁ ꯌꯨꯝꯗ ꯇꯧꯅꯤꯡꯉꯥꯏ ꯂꯩꯇꯕꯁꯦ ꯀꯣ ꯃꯤ ꯃꯥꯡꯗꯁꯨ ꯏꯀꯥꯏꯌꯦ ꯆꯠꯂꯝꯃꯒ ꯑꯃꯨꯛ ꯂꯦꯛꯈ꯭ꯔꯕ ꯇꯨꯃꯤꯟꯅ ꯂꯩꯕꯗꯣ
ꯑꯗꯨ ꯅꯪ ꯅꯪꯁꯨ ꯊꯤꯔꯣ ꯐꯖꯅ ꯊꯤꯔꯣ ꯂꯥꯏ ꯔꯥꯏꯗ ꯑꯦꯦꯡꯒꯜ ꯆ ꯍꯥꯏꯔ ꯍꯧꯅꯦ
ꯍꯦꯗ ꯑꯁ ꯊꯕꯀꯤ ꯄꯥꯎꯗꯤ ꯆꯤꯆꯦꯅꯕꯨ ꯍꯦꯟꯅ ꯈꯪꯉꯤꯗ ꯑꯩꯒꯤ ꯑꯩꯁꯦ ꯊꯣꯛꯂꯛꯑꯁꯨ ꯆꯥꯗꯕ ꯉꯥꯛꯇ
ꯑꯩꯒꯤꯗꯤꯒ ꯑꯩꯗꯗꯤ ꯐꯦꯁꯕꯨꯛꯛꯇ ꯑꯗꯨꯝ ꯅꯨꯡꯇꯤꯒꯤ ꯅꯨꯃꯤꯠ ꯍꯥꯏꯕꯗꯤ ꯑꯗꯨꯝ ꯑꯦꯕ꯭ꯔꯤꯌꯥꯔꯅꯤꯀꯣ ꯖꯣꯕꯀꯤ ꯃꯇꯥꯡꯗ ꯌꯦꯡꯅꯦꯦꯅꯒ ꯂꯩꯕꯅꯦꯕ ꯀꯔꯝꯕ ꯎꯝ ꯎꯝ ꯑꯗꯨꯅꯦ ꯑꯗꯨꯝ ꯊꯤꯔꯒ ꯂꯩꯕꯅꯤ ꯖꯣꯕꯀꯤ ꯃꯇꯥꯡꯗ ꯑꯩꯗ ꯑꯩꯁꯦ ꯃꯅꯤꯄꯨꯔ ꯖꯣꯕ ꯖꯣꯕ ꯂꯩ ꯀꯦꯟꯁꯤ ꯑꯗꯨꯝ ꯊꯥꯏꯅ ꯑꯗꯨ ꯆꯪꯒ ꯌꯦꯡꯕꯅꯦꯕ ꯍꯣꯏ ꯊꯕꯛ ꯍꯗꯤ ꯂꯩꯗꯤ ꯂꯩꯌꯦ ꯑꯗꯨ ꯑꯣꯏꯔꯁꯨ ꯑꯩꯈꯣꯏꯅ ꯇꯧꯅꯤꯡꯕꯗꯣ ꯂꯥꯛꯇꯕ ꯎꯝ ꯑꯁꯤ ꯋꯥꯔꯗꯤꯌꯟꯒꯨꯝꯕ ꯗꯤ ꯑꯩ ꯇꯧꯅꯤꯡꯗꯦꯕ ꯇꯦꯟ ꯊꯥꯎꯖꯟꯗꯤ ꯄꯤꯅꯤ ꯍꯥꯏ ꯑꯗꯨ ꯂ ꯑꯣꯏꯔꯁꯨ ꯑꯁ ꯋꯥꯔꯗꯦꯟꯒꯣꯡꯕꯗꯤ ꯋꯥꯕꯅꯤꯅ ꯑꯩꯅ ꯃꯨꯛꯇ ꯇꯥꯅꯤꯒ
ꯌꯥꯗꯦꯗꯅ ꯍꯦꯛꯇ ꯀꯣ
ꯎ
ꯑꯉꯥꯡ ꯁꯦꯟꯅꯅꯕꯅ ꯍꯦꯟꯅ ꯋꯥꯕ
ꯅꯪ ꯇꯨꯁꯅꯤ ꯂꯥꯎꯔꯝ꯭ꯔꯥ ꯗ
ꯂꯧꯋꯦ ꯃꯣꯏ ꯑꯗꯣ ꯁꯦꯇꯔꯗꯦꯗ ꯄꯩꯈꯥꯗꯣ ꯂꯣꯏꯈꯤꯕ ꯑꯗꯨꯒꯤ ꯁꯨꯇꯤ ꯊꯥꯖꯦ ꯊꯥꯥꯁꯦꯅ ꯅꯣꯡ ꯅꯤꯅꯤ ꯊꯥꯗꯣꯛꯄ
ꯄꯔꯤꯈꯥ ꯂꯣꯏꯖꯔꯦ ꯍꯥꯏꯕ
ꯄꯩꯈꯥ ꯂꯣꯏꯈ꯭ꯔꯦꯕ ꯁꯦꯇꯔꯗꯦꯗ
ꯑꯣ ꯑꯗꯨꯒꯤ ꯁꯨꯇꯤ ꯊꯥꯎ ꯍꯥꯏꯕ ꯅꯣꯡꯃꯅꯤꯒꯨꯝꯕꯗꯤ ꯊꯥꯕ ꯌꯥꯏ ꯪ ꯖꯣ
ꯑꯗꯨꯅꯦ ꯑꯩꯁꯨ ꯑꯁ ꯐꯔꯦ ꯈꯤꯇꯥꯛ ꯈꯜꯂꯒ ꯃꯈꯣꯏꯅꯁꯨ ꯑꯩꯅ ꯍꯥꯏꯕꯗꯨꯗꯤ ꯏꯀꯥꯏꯕꯀꯣ ꯑꯩꯈꯣꯏꯅꯁꯨ ꯍꯥꯏꯔꯛꯄꯗꯨꯗ ꯊꯥꯗꯣꯛ
ꯍ ꯅꯪꯁꯨ ꯁꯇꯤ ꯃꯣꯏꯒꯤꯁꯨ ꯁꯇꯤ
ꯐꯔꯦ ꯐꯔꯦ ꯆꯥꯛ ꯐꯖꯅ ꯊꯣꯡꯗꯣꯛꯑꯣ ꯍꯥꯎꯅ ꯆꯥꯊꯣꯛꯑꯣ ꯑꯗꯨꯒ
ꯍꯣꯏ ꯎꯝ
ꯎꯝ
ꯊꯃꯦ ꯊꯃ
ꯑꯥ